ꯊꯪ
ꯑꯧ ꯇꯨꯃꯨꯕꯣ
ꯇꯨꯝꯗ꯭ꯔꯤꯕ꯭ꯔꯣ
ꯑꯣ ꯍꯣ ꯍ
ꯍꯁꯨꯣ ꯑ ꯁꯤꯗꯤ ꯌꯦꯟ ꯀꯩꯅꯣ ꯌꯦꯟꯁꯥꯒ ꯃꯁꯔꯨꯝ ꯆꯥꯕꯕꯨꯣ
ꯍ ꯍꯣꯏ ꯍꯥꯎꯋꯦꯅꯦ
ꯍꯣꯏ ꯑꯁ ꯅꯦꯕꯣꯛꯁꯦ ꯏꯅꯨꯡ ꯅꯨꯡꯉꯥꯏꯇꯕ ꯉꯍꯥꯟꯗꯒꯤ ꯑꯩꯁꯨ ꯀꯣꯜ ꯇꯧꯒꯦ ꯇꯧꯔꯒ ꯅꯪꯕꯨ
ꯎꯝ ꯍꯣꯏ ꯀꯥꯏꯗꯦ ꯐꯝꯃꯒ ꯂꯩꯕ꯭ꯔꯣ
ꯍꯣꯏ ꯆꯥꯔꯕꯣ ꯅꯪꯗꯤ
ꯑꯣ ꯣ ꯉꯥꯏꯕ
ꯆꯥꯛ ꯆꯥꯔꯦ ꯀꯩ ꯃꯊꯦꯜ ꯆꯥꯒꯦ
ꯑꯩꯗꯤ ꯆꯝꯊꯣꯡ ꯑꯣꯏꯅ ꯆꯥꯏ
ꯗꯣꯡꯁꯨ ꯍꯧꯕꯅꯤꯗ ꯁꯥ ꯆꯥꯃꯜꯂꯁꯨ ꯍ ꯃꯇꯕꯅꯦ ꯎ ꯇꯔꯥꯃꯛ ꯍꯥꯏꯒꯤꯔꯣ ꯕꯣꯜꯗꯨꯕꯣ
ꯗꯤ ꯕꯣꯜ ꯌꯦꯡꯂꯡꯉꯨꯔꯣꯏ ꯉꯁꯤꯁꯦ ꯋꯥꯔꯦ ꯐꯣꯔꯝ ꯐꯤꯜ ꯎꯞꯁꯨ ꯑꯃꯨꯛ ꯇꯧꯕ ꯏꯃꯥꯟꯅꯕꯒꯤ ꯐꯣꯔꯝ ꯐꯤꯜ ꯑꯞꯁꯨ ꯇꯦꯠꯈꯤ
ꯎꯝ
ꯑꯩꯁꯨ ꯑꯃꯨꯛ ꯇꯧ
ꯍ
ꯑꯣꯅꯣ ꯏꯃꯤ ꯀꯌꯥ ꯂꯩꯒꯦ
ꯍꯣꯏꯁꯦ ꯃꯤ ꯍꯣꯁꯇꯦꯜꯗ ꯂꯩꯕꯀꯣ ꯑꯉꯥꯡꯁꯤꯡꯗꯅꯤ
ꯑꯣ ꯍꯣꯁꯇꯦꯜ ꯍꯥꯏꯁꯦ ꯀꯔꯤ ꯁ꯭ꯀꯨꯜ ꯀꯔꯤ ꯍꯣꯁ
ꯁ꯭ꯀꯨꯜꯒꯤ ꯅꯠꯇ꯭ꯦꯗ ꯑꯗꯨꯝ ꯄꯤꯖꯤꯒꯤ ꯇꯥꯏꯞꯇ ꯀꯣ ꯁꯤꯂꯣꯡꯗ ꯂꯩꯕ ꯍꯥꯏꯇꯥꯔꯦ
ꯑꯣ ꯍ ꯍꯣ
ꯑꯦꯛꯖꯥꯝ ꯁꯨꯝ ꯊꯥꯔꯒꯀꯣ
ꯑꯣ
ꯑ ꯀꯣꯂꯦꯖ ꯀꯥꯕ ꯑꯉꯥꯡꯁꯤꯡꯅꯁꯨ ꯂꯩꯃꯤꯟꯅꯩ ꯃꯈ ꯑꯩꯈꯣꯏꯁ
ꯀꯔꯤ ꯑꯦꯛꯖꯥꯝ ꯊꯥꯕ꯭ꯔꯣ ꯕ꯭ꯔꯣꯗꯤ
ꯃꯝꯁꯦ ꯑꯩꯁꯦ ꯕꯦꯡꯒꯨꯝꯕꯒꯤ ꯊꯥꯔꯒ ꯂꯩꯕꯣꯏ ꯀꯥꯟꯁꯦ
ꯑꯣ ꯑꯩ ꯑꯩꯁꯨ ꯔꯦꯜꯦꯜꯋꯦꯒꯤ
ꯑꯣ ꯑꯪꯀꯨꯁ ꯇꯔꯣ ꯑꯍꯥꯟꯥꯟꯕꯣꯏꯒꯤꯗ ꯑꯃꯛ ꯊꯥꯔꯕ ꯃꯥꯜꯂꯤꯅ ꯑꯣꯏꯣꯏꯒꯔꯣꯥꯟꯅ ꯇꯥꯁ ꯍꯥꯏꯒꯔ
ꯑꯣ ꯊꯥꯏ ꯍꯣꯏ ꯑꯩ ꯎꯝ ꯑꯩ ꯆꯦ ꯃꯄꯥꯟ ꯃꯥꯜꯗꯥꯗ ꯑꯩꯁꯦ ꯊꯥ ꯊꯥꯕ ꯑꯦꯄ꯭ꯂꯥꯏ ꯇꯧꯕ ꯎꯝ ꯎꯝ ꯑ ꯑꯦꯄ꯭ꯂꯥꯏ ꯇꯧꯕꯗꯣ ꯑꯩꯗꯤ ꯍꯣꯏ ꯃꯜꯗꯥꯗ ꯇꯥꯕꯅꯦꯅ ꯑꯦꯗꯤ ꯁꯠ ꯅꯤꯡꯗꯕꯀꯣ ꯑꯗꯨꯝ ꯍꯣꯏ ꯑꯗꯨ ꯂꯥꯛ ꯎꯝ ꯂꯥꯁ ꯑꯋꯥꯔꯗ ꯏꯝꯐꯥꯜꯗ ꯇꯥꯕ ꯋꯥꯅꯦꯗ
ꯑꯗꯨꯒꯤ ꯊ꯭ꯔꯤ ꯗꯦꯁꯀꯨꯝꯕ ꯄꯥꯔꯒ ꯊꯥꯕ ꯆꯠꯂꯤ
ꯑꯣꯝ ꯏꯪꯂꯤꯁ ꯌꯥꯎꯗ ꯀꯣ
ꯏꯪꯂꯤꯁ ꯌꯥꯎꯗꯕꯒꯤꯅꯦ ꯂꯨꯕꯁꯦ ꯃꯦꯁ
ꯑꯩꯅ ꯑꯃꯨꯛꯀ ꯑꯩꯅ ꯑꯃꯨꯛꯀ ꯏꯝꯗꯁꯤ ꯂꯨꯕ
ꯏꯪꯂꯤꯁꯁꯤ ꯅꯨꯡꯉꯥꯏ ꯑꯩꯒꯤꯗꯤ
ꯑ ꯑꯣ ꯃꯦꯁ ꯊ ꯂꯨꯏ ꯑꯗꯨ ꯑꯣꯏꯔꯁꯨ ꯑꯦꯠꯂꯤꯁ ꯇ꯭ꯋꯦꯟꯇꯤꯒꯨꯝꯕꯗꯤ ꯇ꯭ꯋꯦꯟꯇꯤ ꯐꯥꯏꯚꯒꯨꯝꯕꯗꯤ ꯁꯀꯣꯔ ꯇꯧꯕ ꯉꯝꯃꯦꯕꯀꯣ ꯃ ꯌꯥꯅ ꯋꯥꯁꯨ
ꯑꯗꯨꯗꯤ ꯐꯩꯌꯦꯅꯦ
ꯍꯣꯏ ꯑꯦꯡꯗꯤꯁꯤꯗꯤ ꯐꯤꯐꯇꯤꯟ ꯐꯨꯝꯕꯗꯒꯤ ꯍꯦꯟꯅ ꯁ꯭ꯀꯣꯔ ꯇꯧꯕ ꯉꯝꯗꯣꯏꯅꯤ ꯎ
ꯑꯩꯒꯤꯗꯤ ꯏꯪꯂꯤꯁ
ꯍꯝ
ꯎꯝ ꯃꯦꯁꯇꯔꯤ ꯎꯝ
ꯑꯦꯖꯝ ꯐꯅ
ꯑꯁ ꯌꯥꯝ ꯌꯥꯝ ꯋꯥꯏ ꯑꯩ ꯑꯩꯁꯨ ꯀꯩꯅꯣ ꯇꯧꯋꯦ ꯑꯦꯛꯖꯥꯝ ꯆꯝꯅꯒꯗꯤ ꯇꯨꯝꯕ ꯐꯥꯎ ꯅꯨꯡꯉꯥꯏꯇꯕꯏꯀꯣ ꯇꯨꯝꯕ ꯐꯥꯎ ꯅꯨꯡꯉꯥꯏꯗꯤ ꯏꯃꯣꯁꯅꯦꯜ ꯑꯣꯏꯕꯒ ꯑꯗꯨꯒ ꯃꯦꯀꯞ ꯍꯣꯏ ꯃꯦꯀꯞ ꯊꯣꯛꯁꯨ ꯇꯨꯝꯕ ꯌꯥꯗꯕꯣ ꯑꯩꯉꯣꯟꯗ ꯑꯁꯨꯨꯝꯃꯥꯏꯅ ꯇꯧꯋꯦ
ꯑꯗꯨꯒ ꯂꯥꯏꯔꯤꯛꯁꯦ ꯑꯗꯨꯝ ꯄꯥꯗ꯭ꯔꯗꯤ ꯀꯥꯎꯕꯀꯣ ꯃꯥꯒꯤ ꯇꯦꯛꯅꯤꯛ ꯃꯥꯒꯤ ꯐꯣꯡꯅ ꯑꯗꯨꯒ ꯏꯁꯄꯤꯠꯁꯨ ꯑꯃꯨꯛ ꯇꯞꯊꯕ ꯑꯗꯨꯁꯨ ꯅꯤꯇꯤ ꯄꯥꯕ ꯆꯪꯕ ꯗꯔꯀꯥꯔ ꯇꯧꯕꯅꯤ ꯈꯔ ꯃꯤꯅꯤꯠ ꯄꯨꯡ ꯈꯔꯥꯒ ꯇꯪꯅꯔꯁꯤꯀꯣ ꯄꯨꯡꯈꯥꯏ ꯈꯛꯇꯪꯅꯔꯁꯤ ꯣ ꯅꯅꯤꯇ ꯄꯥꯕ ꯑꯊꯧꯗꯥꯅꯤ
ꯑꯁꯦꯡ ꯦꯡꯒꯤꯗꯤ ꯑ ꯀꯩꯅꯣꯁꯦ ꯔꯤꯖꯅꯤꯡꯁꯦ ꯔꯤꯖꯅꯤꯡꯡꯗꯨ ꯀꯤꯌꯥ ꯏꯗꯤ ꯦꯦꯡ ꯏꯗꯤ ꯔꯦꯦꯜꯋꯦ ꯀ ꯑꯦꯁꯦ ꯁꯤꯒꯗꯤ ꯅꯨꯡꯉꯥꯏ
ꯎꯝ ꯔꯤꯖꯅꯤꯡꯒꯤ ꯅꯨꯡꯉꯥꯏꯗꯥ ꯑꯩꯒꯤꯗꯃꯛꯇꯤ ꯦꯡꯦꯡꯕꯣꯝꯝꯕ ꯑꯩꯣ ꯃ ꯈꯠ ꯄꯤꯅꯤ ꯅꯄꯥꯎ
ꯎꯝ ꯃꯦꯠꯁ ꯍꯥꯏꯕ ꯀꯥꯡꯕꯨꯒꯤꯗꯤꯅꯦ ꯑꯗꯨꯝ ꯅꯨꯡꯉꯥꯏꯕꯅꯦ ꯔꯤꯖꯅꯤꯡꯁꯨ ꯃꯁꯥꯏꯕ ꯀꯪꯕꯨꯗꯦ
ꯌꯥ ꯃ
ꯍꯟꯗ ꯐꯖꯅ ꯚꯔꯣ ꯍꯨꯅꯥꯔꯁꯤ ꯐꯖꯅ
ꯍ
ꯎꯝ ꯑꯩꯁꯨ ꯑꯁꯤ ꯊꯣꯛꯇ꯭ꯔꯗꯤ ꯎꯝ ꯍꯤꯟꯗꯤ ꯄ꯭ꯔꯥꯏꯃꯔꯤ ꯑꯣꯖꯥꯒꯤ ꯍꯣꯠꯅꯔꯒꯦ
ꯑꯥ ꯄ꯭ꯔꯥꯏꯃꯔꯤꯒꯤ ꯄ꯭ꯔꯥꯏꯃꯔꯤꯒꯤꯁꯨ ꯀꯧꯕ ꯃꯥꯜꯂꯦꯀꯣ
ꯍꯣꯏ ꯀꯧꯋꯦ ꯑꯩ ꯑꯗꯨꯗꯣ ꯃꯤꯁ ꯇꯧꯕ ꯇꯨ ꯊꯥꯎꯖꯟ ꯇ꯭ꯋꯦꯟꯇꯤ ꯐꯣꯔꯗ ꯀꯧꯕ ꯑꯩꯅ ꯍꯤꯟꯗꯤ ꯍꯤꯟꯗꯤ ꯂꯣꯏꯗꯕ ꯑꯗꯨ ꯃꯇꯝꯗ
ꯑꯗꯨꯗꯤꯁꯤꯅ
ꯊꯥꯔꯒ ꯂꯩꯕꯀꯣ
ꯍꯣꯏ ꯁꯤꯗ ꯑꯉꯥꯡꯁꯤꯡꯁꯤ ꯂꯥꯡꯕ ꯑꯗꯨꯏ ꯆꯩꯕ
ꯅꯣꯏ ꯀꯥꯡꯕꯨ ꯑꯣꯏꯔꯝꯕꯅꯤꯅꯦ ꯅꯣꯏ ꯀꯥꯡꯕꯨ ꯃꯤꯟꯁ ꯇꯥꯡꯈꯨ ꯇꯥꯡꯈꯨꯜ ꯑꯣꯏ ꯑꯣꯏꯗꯣ ꯃꯥꯜꯂꯦꯅꯦ ꯅꯣꯏ ꯂꯩꯃꯤꯟꯅꯕꯗꯣ ꯑꯣ ꯎꯝ ꯂꯩꯔꯤ ꯐꯖꯅ ꯎꯅꯥꯒꯗꯣꯕꯅꯦ ꯑꯈꯣꯏꯁꯦ ꯂꯥꯏꯔꯤꯛ ꯍꯣꯠꯅꯗ꯭ꯔꯗꯤ ꯎꯄꯥꯏ ꯂꯩꯇꯦ ꯂꯥꯏꯔꯤꯛ ꯐꯖꯅ ꯄꯥꯔꯁꯤ
ꯀꯔꯥꯏꯗ ꯂꯩꯕꯔꯣ ꯅꯪꯗꯤ ꯍꯧꯖꯤꯛ ꯀꯥꯟ
ꯑꯩ ꯀꯩꯅꯣꯗ ꯂꯩꯌꯦ ꯑꯩꯈꯣꯏ ꯏꯁꯇꯦꯠꯇ
ꯑꯣ
ꯎꯝ ꯃꯄꯥꯟ ꯊꯣꯛꯇꯦ
ꯇꯝꯗ꯭ꯔꯣ
ꯎ ꯇꯝꯗ
ꯎꯝ
ꯇꯝꯗ ꯑꯗꯨꯝ ꯂꯩ
ꯇꯥ ꯇꯥꯔꯤꯕꯔꯣ ꯍꯧꯀꯥꯟꯁꯤ ꯇꯝꯄꯥꯛꯂꯣꯝꯗꯤ
ꯌꯥꯝꯗꯤ ꯇꯥꯗꯦ ꯑꯗꯨꯝ ꯈꯖꯤꯛ ꯈꯖꯤꯛ ꯇꯥꯏ ꯉꯁꯤꯁꯨ ꯈꯖꯤꯛ ꯇꯥꯏ ꯉꯔꯥꯡꯁꯨ ꯈꯖꯤꯛ ꯇꯥꯏ
ꯂꯧꯒꯨꯝꯕ ꯎꯕ ꯀꯥꯡꯕꯨꯁꯤꯡꯗꯤ ꯋꯥꯒꯅꯤꯅꯀꯣ ꯅꯣꯡ ꯇꯥꯗꯔꯗꯤ
ꯍꯣꯏ ꯑꯁ ꯂꯧꯒꯤꯁꯦ ꯐꯔꯛ ꯌꯥꯝ ꯇꯥꯏꯌꯦ ꯇꯝꯄꯥꯛꯀꯤꯗꯤ ꯆꯤꯡ ꯆꯤꯡꯒꯤꯗꯤ ꯇꯨꯔꯦꯟꯒꯤ ꯂꯩꯕꯅꯤꯅꯀꯣ
ꯎꯝ
ꯎꯝ ꯑꯗꯨꯝ ꯐꯩꯌꯦ ꯑꯩꯈꯣꯏꯁꯨ ꯑꯩꯈꯣꯏꯁꯨ ꯇꯨꯔꯦꯟꯒꯤ ꯂꯩꯕꯅꯤꯅ ꯑꯗꯨꯝ ꯂꯣꯏꯔꯦ ꯎꯝ ꯐꯧ ꯍꯨꯟꯕꯗꯣ ꯐꯧ ꯍꯨꯟꯕ ꯀꯔꯤ ꯍꯥꯏꯕ꯭ꯔꯥ ꯂꯤꯡꯕ ꯅꯠꯇꯕ
ꯐꯧ ꯊꯥꯕꯗꯣ
ꯍꯣꯏ ꯐꯧ ꯑꯥ ꯐꯧ ꯊꯥꯕꯗꯣ ꯑꯗꯨ ꯑꯃꯨꯛ ꯎꯝ ꯑꯃꯨꯛ ꯊꯥꯔꯒ ꯇ꯭ꯔꯥꯟꯁꯄ꯭ꯂꯥꯟ ꯇꯧꯕ ꯅꯠꯇꯕꯗꯣ ꯐꯥꯔꯁ ꯇꯥꯏꯝꯗ
ꯈꯣꯏꯕꯗꯨꯔꯣ ꯐꯧ ꯈꯣꯏꯕꯗꯨꯔꯣ ꯑꯦ ꯅꯠꯇꯦ ꯂꯧ ꯈꯣꯏꯕꯗꯨꯔꯣ
ꯑꯣ ꯍꯣ ꯎꯝ ꯐꯧ ꯍꯨꯟꯕꯗꯣ
ꯑꯣ ꯐꯥꯎ ꯍꯨꯟꯕꯗꯣ ꯎꯝ ꯑꯗꯨ ꯍꯨꯜꯂꯒ ꯑꯃꯨꯛꯀ ꯑ ꯅꯣꯏ ꯈꯨꯠ ꯑꯃꯨꯛꯀ ꯊꯥꯒꯗꯧꯕ꯭ꯔꯥ ꯐꯧꯗꯣ
ꯀꯨꯝꯁꯤꯗꯤ ꯈꯨꯟꯅ ꯊꯥꯗꯦ ꯑꯗꯨꯝ ꯆꯍꯤ ꯑꯃ ꯑꯅꯤ ꯁꯨꯔꯦ ꯑꯩꯈꯣꯏ ꯈꯨꯟꯅ ꯊꯥꯗꯕ ꯑꯍꯨꯝ ꯑꯅꯤ ꯁꯨꯔꯦ ꯍꯅ ꯎꯝ ꯍꯥꯟꯅꯗꯤ ꯈꯨꯅꯁꯨꯃꯥꯏ
ꯐꯧ ꯍꯨꯟꯕꯗꯨꯅ ꯑꯗꯨꯅ ꯁꯝꯃꯦꯗ
ꯍꯣꯏ ꯁꯝꯗꯤ ꯁꯝꯃꯦ ꯑꯗꯨꯕꯨ ꯈꯔꯗꯤꯀꯣ ꯈꯔꯗꯤ ꯂꯦꯚꯦꯜ ꯍꯣꯏ ꯂꯦꯚꯦꯜ ꯇꯥꯗ
ꯎꯝ ꯑꯗꯨ ꯅꯣꯏꯗꯤ ꯇꯝꯄꯥꯛꯅ ꯑꯣꯏꯔꯕꯅꯤꯀꯣ
ꯅꯦ ꯇꯝꯄꯥꯛꯅꯦ
ꯅꯨꯡꯉꯥꯏꯒꯅꯤ ꯀꯔꯤꯒꯨꯝꯕ ꯆꯪꯕ ꯌꯥꯕꯤꯒꯦꯀꯣ ꯑꯩꯈꯣꯏ ꯑꯩꯈꯣꯏꯁꯦ ꯇꯝꯄꯥꯛ ꯂꯧ ꯕꯨꯗꯤ ꯎꯌꯦ ꯑꯗꯨ ꯂꯧ ꯈꯣꯏꯕꯒꯨꯝꯕꯗꯤ ꯂꯣꯏ ꯇ꯭ꯔꯦꯛꯇꯔꯅ ꯇꯧꯔꯦ ꯑꯗꯣ ꯐꯧ ꯌꯩꯕ ꯃꯇꯝꯗꯁꯨ ꯃꯦꯆꯤꯟꯗ ꯂꯣꯏ ꯇꯧꯔꯦ
ꯍꯣꯏ ꯍꯣꯏ
ꯆꯪꯕ ꯌꯥꯕꯅꯤꯅꯀꯣ ꯗꯥꯢꯔꯦꯛ
ꯍꯣꯏ ꯑꯩꯈꯣꯏꯁꯨꯅꯤ
ꯎꯝ ꯑꯗꯨ
ꯎꯝ ꯍꯧꯖꯤꯛꯀꯥꯟꯗꯤ ꯑꯗꯨꯝ ꯅꯨꯡꯉꯥꯏꯔꯦꯗ
ꯍꯣꯏꯗ ꯂꯧ ꯎꯕꯁꯨ ꯌꯥꯝ ꯋꯥꯗ꯭ꯔꯦꯗ
ꯍꯣꯏ ꯍꯥꯟꯅꯗꯤ ꯑꯁ ꯌꯥꯝ ꯋꯥꯕꯅꯦ ꯑꯩꯈꯣꯏ ꯑꯉꯥꯡ ꯑꯣꯏꯔꯀꯥꯟꯗꯗꯤ
ꯎꯝ
ꯌꯥꯝ ꯋꯥꯅ ꯇꯧꯋꯦ ꯍꯧꯖꯤꯛꯀꯥꯟꯗꯤ ꯌꯥꯝ ꯂꯥꯏꯔꯦ
ꯁꯤ ꯆꯥꯎꯈꯠꯄꯒꯤ ꯃꯇꯨꯡ ꯏꯟꯅꯀꯣ
ꯎꯝ
ꯂꯧ ꯎꯕꯁꯨ ꯌꯥꯝ ꯋꯥꯗ꯭ꯔꯦꯗ ꯍꯥꯟꯅꯒꯤꯗꯤꯅꯦ ꯍꯣꯏ ꯑꯩꯈꯣꯏ ꯑꯉꯥꯡ ꯑꯣꯏꯔꯤꯉꯩꯁꯤꯡꯗ ꯑꯍꯟꯁꯤꯡꯅ ꯎꯕ ꯃꯇꯝꯗꯗꯤꯖꯤ ꯁꯟꯅ ꯇꯧꯕꯅꯦꯕ ꯃꯣꯏꯗꯤ
ꯍꯣꯏ
ꯎꯝ ꯋꯥꯔꯝꯃꯅꯤꯕ
ꯎꯝ
ꯀꯕꯨꯇꯥꯥ ꯍꯥꯏꯅꯁꯨ ꯁꯤꯖꯤꯟꯅꯔꯝ ꯗꯥꯏꯅꯦ
ꯑꯣ ꯌꯨꯝꯗꯔꯣ
ꯀꯨꯕꯨꯇꯥꯅꯁꯨ ꯈꯣꯏꯕꯅꯦ
ꯍꯣꯏ ꯍꯣꯏ ꯎꯝ ꯈꯣꯏꯑꯦ
ꯑꯗꯣ ꯑꯩꯅ ꯌꯦꯡꯕꯗ ꯁꯟꯁꯤꯡꯅ ꯈꯣꯏꯕ ꯀꯕꯨꯨꯇꯥꯁꯤꯡꯅ ꯈꯣꯏꯕꯗ ꯍꯦꯟꯅ ꯍꯦꯟꯅ ꯐꯖꯕ ꯃꯥꯜꯂꯦ ꯅ ꯃꯣꯏ ꯈꯨꯣꯏꯕꯁ ꯆꯂꯣ ꯅꯕꯥꯛ ꯇꯣꯏꯕ ꯃꯥꯜꯂꯦ
ꯍꯣꯏ
ꯌꯧꯋꯦꯕ ꯐꯖꯅ ꯑꯗꯨ ꯈꯣꯏꯕꯗꯣ ꯑꯩꯈꯣꯏ ꯐꯣꯔꯁꯟ ꯇ꯭ꯔꯦꯛꯇꯔꯅ ꯈꯣꯏꯕꯗꯨ ꯌꯧꯗꯕ ꯈꯔ ꯌꯧꯗꯕ ꯀꯥꯡꯁꯨ ꯂꯩꯌꯦꯕ ꯂꯩꯕꯥꯛꯇꯨ ꯐꯖꯅ ꯇꯨꯡꯈꯥꯏꯗꯕꯀꯣ
ꯍꯣꯏ
ꯑꯗꯨ ꯏꯁꯤꯡꯆꯪ ꯏꯁꯤꯡ ꯆꯪꯕ ꯀꯥꯟꯗ ꯈꯣꯏꯕ꯭ꯔꯥ ꯀꯃꯥꯏꯅ ꯇꯧꯒꯦ ꯅꯣꯏꯗꯤ ꯏꯁꯤꯡ ꯆꯪꯕ ꯀꯥꯟꯗ ꯁꯨꯝ ꯈꯣꯏꯕ꯭ꯔꯥ ꯅꯪꯗꯤ ꯏꯁꯤꯡ ꯀꯥꯡꯕꯨꯒꯥꯟꯒꯨꯝ
ꯏꯁꯤꯡ ꯏꯁꯤꯡ ꯀꯪꯂ ꯀꯥꯟꯗ ꯑꯃꯝꯕꯔ ꯈꯣꯏꯑꯦ ꯑꯗꯨꯒ ꯑꯗꯨꯒ ꯏꯁꯤꯡ ꯇꯤꯡꯉꯦ ꯑꯗꯨꯒ ꯑꯃꯨꯛ ꯈꯣꯏꯑ ꯑꯅꯤꯦꯛ ꯍꯌꯦ
ꯑꯩꯈꯣꯏꯗꯤ ꯍꯟꯗꯤ ꯑꯩꯈꯣꯏꯗꯤ ꯑꯗꯨꯃꯥꯏꯅꯗꯤ ꯈꯣꯏꯗ꯭ꯔꯦ ꯏꯁꯤꯡ ꯀꯪꯕ ꯀꯥꯟꯗ ꯐꯣꯔꯁꯟꯅ ꯐꯖꯅ ꯈꯣꯏꯔꯅꯤ ꯑꯗꯨꯒ ꯏꯁꯤꯡ ꯆꯪꯕ ꯀꯥꯟꯗꯗꯤ ꯑꯗꯨꯝ
ꯈꯣꯏꯔꯔꯣꯏ ꯑꯗꯨꯝ ꯊꯝꯃꯒ ꯑꯗꯨꯝ ꯐꯧꯗꯨ ꯍꯨꯟꯕ ꯍꯥꯏꯇꯥꯔꯦ
ꯑꯣ ꯂꯦꯕꯦꯜꯂꯤꯡ ꯇꯧꯔꯒ ꯀꯣ
ꯑꯣ ꯑꯗꯨ ꯑꯗꯨ ꯐꯥꯔ ꯍ ꯐꯥ ꯇꯥꯏꯣꯏ ꯑꯣꯏꯕꯗ ꯌꯥꯝ ꯑ ꯌꯥꯝ ꯀꯨꯝꯅ ꯈꯣꯏꯗ꯭ꯔꯗꯤ ꯌꯥꯒꯗꯧ ꯃꯥꯟꯗꯦ ꯑꯗꯨꯗꯣ ꯐꯖꯅ
ꯐꯧꯗꯤ ꯅꯣꯏꯗꯤ ꯂꯧ ꯁꯪꯉꯝ ꯀꯌꯥꯅꯣ
ꯁꯪꯉꯝ ꯍꯥꯏꯕꯁꯦ ꯑꯩ ꯈꯪꯗꯦ ꯒ꯭ꯌꯥꯟ ꯇꯥꯁꯦ
ꯎꯝ
ꯀꯌꯥ ꯑꯣꯏꯗꯣꯏꯅꯣ ꯁꯪꯉꯝ ꯑꯩꯈꯣꯏꯁꯦ
ꯎꯝ
ꯑꯩꯈꯣꯏꯁꯦ ꯅꯨꯄꯥ ꯑꯍꯨꯝ ꯑꯣꯏꯕꯒꯤ ꯅꯨꯨꯄꯥ ꯑꯍꯨꯝ ꯑꯣꯏꯕꯒꯤ ꯈꯥꯏꯗꯣꯛꯈ꯭ꯔꯦ
ꯑꯣ ꯑꯗꯨ ꯑꯗꯨꯗꯤ ꯇꯤꯟꯗꯤꯒ
ꯕꯣꯔꯥ ꯕꯣꯔꯥ ꯆꯠꯂꯦ ꯄꯨꯔꯥ ꯐꯣꯔꯇꯤ ꯐꯣꯔꯇꯤꯒꯨꯝꯕ
ꯑꯣ
ꯎꯝ ꯑꯩ ꯑꯩꯒꯤꯅ ꯐꯣꯔꯇꯤꯒꯨꯝꯕ
ꯑꯣꯀꯦ ꯑꯣꯀꯦ ꯐꯩꯅꯦ ꯐꯩꯅꯦ
ꯎꯝ ꯑꯩꯒꯤꯅ ꯈ꯭ꯋꯥꯏꯗꯒꯤ ꯄꯤꯛꯑꯦ
ꯑꯣ ꯑꯇꯣꯞꯄ ꯅꯣꯏ ꯀꯗꯥ ꯀ ꯑꯇꯣꯞꯄꯗꯤ ꯀ ꯀꯌꯥ ꯀꯌꯥ ꯐꯪꯕ
ꯑꯗꯨ ꯃꯣꯏꯒꯤꯗꯤ ꯈꯪꯗꯦ ꯀꯌꯥ ꯀꯌꯥ ꯐꯪꯕ ꯖꯥꯠꯂꯥ
ꯑ ꯂꯧ ꯎꯕꯁꯨ ꯑꯃꯔꯣꯝꯗ ꯄꯩꯁꯥꯁꯨ ꯇꯤꯡꯉꯦꯀꯣ
ꯍꯣꯏ ꯇꯤꯡꯗꯤ ꯇꯤꯡꯉꯦ ꯑꯗꯨꯕꯨ ꯐꯧ ꯐꯧ ꯑꯣꯏꯅ ꯌꯨꯝꯗ ꯂꯩꯕꯁꯦ ꯑꯗꯨꯅ ꯀꯔꯤꯍꯁꯤꯗ ꯑ ꯌꯥꯝ ꯁꯦꯀ꯭ꯌꯣꯔ ꯑꯣꯏꯕ ꯍꯥꯏꯁꯤꯔꯥ ꯑꯩꯈꯣꯏ ꯑꯩꯈꯣꯏꯒꯤ ꯋꯥꯈꯜꯗ ꯑꯃ ꯂꯩꯕꯗꯣ